ꯍꯜꯂꯣ
ꯇꯥꯕ꯭ꯔꯣ
ꯍꯜ
ꯍꯂꯣ ꯇꯥꯕ꯭ꯔꯣ
ꯑ ꯇꯥꯔꯦ ꯇꯥꯔꯦ ꯀꯩꯗꯧꯔꯤꯅꯣ
ꯑꯁ ꯉꯁꯤꯗꯤ ꯂꯧꯕꯨꯛꯇ ꯀꯨꯝꯅꯤꯡꯉꯥꯏ ꯆꯠꯂ ꯂꯩꯌꯦ ꯅꯪꯗꯤ
ꯑꯩ ꯊꯕꯛ ꯉꯁꯤꯗꯤ ꯂꯩꯇꯦ
ꯎꯝ ꯎꯝ
ꯅꯣꯡ ꯇꯥꯕ꯭ꯔꯣ
ꯅꯣꯡ ꯇꯥꯗꯦ ꯑꯩꯈꯣꯏꯔꯣꯝꯗ ꯅꯣꯡ ꯇꯥꯗꯕꯒꯤ ꯂꯧ ꯍꯧꯅꯗ꯭ꯔꯤ
ꯑꯣ
ꯅꯣꯏ ꯔꯣꯝꯗ ꯅꯣꯡ
ꯆꯨꯗꯤ ꯆꯨꯗꯦ ꯃꯪꯉꯒ ꯂꯩ
ꯎꯝ ꯉꯁꯥꯏ ꯑꯌꯨꯛꯇꯣ ꯁꯣꯝ ꯁꯣꯝꯗꯁꯨ ꯐꯖꯅ ꯃꯪꯉꯒ ꯂꯩꯕꯅꯦ ꯃꯔꯤꯡ ꯃꯔꯤꯡ ꯇꯥꯔꯒ ꯂꯩꯕꯅꯤ ꯅꯣꯡꯗꯣ ꯑꯃꯨꯛ ꯀ ꯂꯦꯞꯈ꯭ꯔꯦ ꯅꯨꯡꯁꯥ ꯐꯖꯅ ꯊꯣꯛꯑꯦ
ꯁꯤꯗꯗꯤ ꯅꯣꯡ ꯃꯪꯉꯤ ꯑꯗꯨꯝ ꯅꯨꯡꯁꯥ ꯊꯣꯛꯇꯕꯤꯗ
ꯎꯝ ꯎꯝ
ꯁꯥꯁꯨ ꯌꯥꯝ ꯁꯥꯏꯌꯦ ꯅꯣꯡꯁꯤ ꯇꯥꯗꯕꯒꯤ
ꯅꯣꯏꯁꯨ ꯂꯧ ꯂꯩꯕ꯭ꯔꯥ ꯂꯧꯕꯨꯛ ꯂꯩꯕ꯭ꯔꯥ ꯅꯣꯏꯁꯨ
ꯂꯩꯌꯦ
ꯀꯌꯥꯃꯨꯛ ꯆꯥꯎꯕ
ꯈꯪꯗꯦ ꯑꯗꯨꯗꯤ ꯑꯩꯈꯣꯏ ꯄꯥꯅ ꯑꯗꯨꯝ ꯆꯠꯄꯅꯦ ꯑꯩ ꯈꯪꯗꯦ
ꯪꯑꯣ
ꯌꯥꯝ ꯆꯥꯎꯕꯗꯤ ꯑꯣꯏꯔꯝꯃꯣꯏ ꯂꯧ ꯀꯌꯥ ꯃꯣꯏ ꯁꯪꯒꯝꯒ ꯇꯧꯔ ꯂꯩꯕꯗꯣ ꯑꯗꯨ ꯀꯃꯥꯏꯟ ꯀꯌꯥꯝ ꯂꯩꯕꯅꯣ ꯈꯪꯗꯦ
ꯈꯣꯏꯗꯤ ꯀꯩꯅꯣꯅꯦ ꯇꯨ ꯊ꯭ꯔꯤ ꯐꯣꯔ ꯐꯥꯢꯐ ꯇꯔꯦꯠꯅꯦ ꯑꯦ ꯇꯔꯦꯠ
ꯎꯝ ꯄꯥꯝ ꯂꯧ ꯇꯧꯔ ꯂꯩꯕꯗꯣ ꯑꯣꯏꯗꯣꯏꯔꯣ ꯑꯃ
ꯎꯝ ꯅꯠꯇꯦ ꯄꯥꯝꯂꯧ ꯅꯠꯇꯦ
ꯍꯥ
ꯇꯝꯄꯥꯛꯀꯤ ꯂꯧꯗꯣ
ꯑꯥ
ꯑꯗꯨꯅꯦ
ꯎꯝ ꯌꯥꯝꯃꯦꯀꯣ ꯑꯗꯨꯗꯤ
ꯀꯦ
ꯐꯩꯌꯦ ꯌꯥꯝ ꯂꯩꯔꯤꯃꯩ ꯐꯩꯌꯦ
ꯏꯁ ꯀꯥꯏꯗꯒꯤꯅꯣꯗ
ꯐꯥꯠꯇ꯭ꯔꯣ ꯌꯥꯝ ꯂꯩꯔꯗꯤ ꯂꯝ ꯌꯥꯝ ꯂꯩꯕꯁꯦ ꯐꯔꯤꯅꯦ ꯍꯧꯖꯤꯛꯀꯥꯟꯗꯤ
ꯑꯦ ꯃꯐꯝ ꯑꯅꯤꯗꯤ ꯃꯤꯒꯤ ꯁꯥꯟꯕꯅꯦ ꯃꯐꯝ ꯑꯃꯅ ꯁꯦꯡꯉꯝ ꯎꯝ ꯁꯦꯡꯉꯝ ꯑꯅꯤꯗꯤ ꯑꯩꯈꯣꯏꯒꯤ
ꯁꯦꯡꯉꯝ ꯃꯔꯤꯗꯤ ꯃꯤꯒꯤ ꯃꯤ ꯑꯇꯣꯞꯄꯒꯤ ꯁꯥꯟꯕ ꯑꯩꯅ
ꯃꯤꯒꯤ ꯁꯥꯜꯂꯒ ꯑꯗꯨꯝ ꯃꯤꯉꯣꯟꯗ ꯀꯥꯈꯠꯄꯗꯣ ꯅꯠꯇ꯭ꯔꯣ
ꯎꯝ
ꯎꯝ
ꯑꯩꯈꯣꯏꯒꯤ ꯆꯦꯡꯅ ꯍꯥꯎꯋꯦꯀꯣ ꯁꯨꯄꯔꯐꯥꯢꯟꯁꯨ ꯆꯥꯕ ꯁꯔꯨꯛꯄꯨꯗꯤ ꯁꯨꯄꯔꯐꯥꯏꯟ ꯆꯥꯕ ꯁꯔꯨꯛꯄꯨꯗꯤ ꯑꯩꯈꯣꯏ ꯆꯦꯡꯗꯨꯅ ꯍꯥꯎꯋꯦ ꯍꯥꯏꯕ ꯑꯩꯈꯣꯏꯒꯤ ꯐꯧꯗꯨꯅ
ꯍꯥꯎꯋꯦ ꯎ ꯇꯥꯒ
ꯑꯩꯗꯤ ꯁꯨꯄꯔꯐꯥꯢꯟ ꯆꯥꯅꯤꯡꯗꯦꯍꯦ ꯑꯊꯠꯄ ꯉꯇꯪ ꯆꯥꯥꯁꯜꯂꯒ ꯁꯨ
ꯎꯝ ꯁꯨꯄꯔꯐꯥꯏꯟꯒꯨꯝꯕꯁꯦ ꯑꯗꯨꯝ ꯄꯤꯗꯣꯏꯅꯦꯕ ꯆꯥꯛꯁꯦ ꯐꯦꯟ ꯃꯈꯥꯗ ꯆꯥꯔꯗꯤ ꯗꯨꯝ ꯄꯥꯏꯈ꯭ꯔꯦꯕ ꯐꯦꯟꯒꯥꯡ ꯊꯥꯔ ꯆꯥꯔꯗꯤ ꯑꯗꯨꯝ ꯅꯞꯁꯤꯟꯅꯗꯕꯤꯗ ꯍ ꯌꯥꯝ ꯋꯥꯅ ꯍꯤ
ꯍꯤꯛ ꯅꯣꯏ ꯀꯩꯅꯣ ꯑ ꯅꯣꯏ ꯀꯩꯅꯣ ꯀꯛꯆꯤꯡꯗ ꯀꯩꯅꯣ ꯂ ꯀꯛꯆꯤꯡ ꯒꯥꯔꯗꯦꯟꯗꯣ ꯌꯥꯝꯅ ꯈꯦꯠꯅꯩꯌꯦꯀꯣ
ꯑꯥ ꯆꯥꯛ ꯊꯣꯡꯕꯗ ꯒꯝꯒꯨꯝꯕ ꯍꯥꯞꯇ꯭ꯔꯗꯤ ꯅꯛꯁꯤꯟꯅꯗꯕꯒꯤ ꯐꯤꯕꯝꯅꯦ ꯑꯗꯣ ꯄꯥꯏꯔꯒ
ꯑꯍꯍꯍ ꯑꯃꯔꯛ ꯂꯥꯡꯒꯗꯧ ꯄ꯭ꯔꯣ ꯄ꯭ꯔꯣ ꯄ꯭ꯔꯥ ꯆ ꯆꯥꯏꯊꯣꯔꯛꯄꯗꯣ
ꯑꯥ ꯍꯍꯍ
ꯍꯝ ꯍꯝ ꯍꯝ
ꯗꯨꯅꯅꯦ ꯑꯗꯨꯝ ꯑꯥ ꯀꯥꯡꯁꯣꯏꯒꯨꯝꯕꯗ ꯃꯍꯤ ꯉꯥꯛꯇꯅꯦ ꯄꯤꯔꯛꯇꯣꯏꯁꯦ ꯉꯥ ꯑꯃꯒ ꯇꯥꯎꯔꯒ ꯑꯍꯍ ꯑꯗꯨꯒ ꯆꯥꯛ ꯑꯄꯥꯏꯕꯗꯨꯒ ꯆꯥ ꯀꯥꯟꯗꯗꯤ ꯑꯁ ꯏꯁꯤꯡ ꯊꯛꯇ꯭ꯔꯗꯤ ꯆꯥꯛ ꯆꯪꯗꯕꯤꯅꯤ ꯐꯨꯜꯂꯒ ꯂꯩꯔꯒ
ꯅꯪ ꯍꯣꯁꯇꯦꯜ ꯂꯩꯕ ꯀꯥꯔꯥꯏ ꯋꯥꯏꯗ ꯂꯩꯕ꯭ꯔꯅꯦ
ꯑ ꯍꯥꯟꯅ ꯀꯩꯁꯥꯝꯄꯥꯠꯇ ꯂꯩꯔꯝꯕ
ꯎꯝ ꯅꯪ ꯍꯟꯗꯛꯇꯤ ꯌꯨꯝꯗ ꯂꯩꯔꯦ ꯑꯗꯨꯝ
ꯑꯥ ꯍꯥꯟꯗꯛꯇꯤ ꯌꯨꯝꯗ ꯂꯩ
ꯑꯁ ꯅꯨꯡꯉꯥꯏꯔꯦꯍꯦ ꯌꯨꯝꯗ ꯂꯩꯔꯕꯗꯤ
ꯎꯝ ꯌꯨꯝꯗ ꯂꯩꯕꯅ ꯍꯦꯜꯂꯦꯗ ꯅꯨꯡꯉꯥꯏꯕꯁꯦ ꯀꯣꯂꯦꯖ ꯎꯝ ꯌꯨꯝꯅ ꯅꯨꯡꯉꯥꯏ ꯑꯗꯨꯅꯅꯦ
ꯌꯨꯝꯗ ꯑꯗꯨꯝ ꯂꯩꯈ꯭ꯔꯣ ꯀꯣ ꯄꯨꯟꯁꯤ ꯆꯨꯞꯄ ꯌꯨꯝꯁꯨ ꯄꯥꯜꯂꯅꯨ ꯀ꯭ꯋꯥꯗꯒꯤ ꯕꯦꯁ ꯎꯝ ꯑꯗꯨꯕꯨ ꯅꯪ ꯍꯤꯔꯣꯅꯗꯤ ꯌꯥꯔꯣꯏꯍꯦ ꯆꯠꯂꯁꯦ ꯆꯠꯂꯁꯦ ꯀꯟꯅ ꯍꯥꯏꯔꯛꯀꯅꯤꯍꯦ
ꯈꯪꯗꯦꯗ ꯌꯨꯝꯗ ꯂꯧꯕꯅꯗꯤ ꯑꯗꯨꯝ ꯐꯗꯣꯏꯅꯦ ꯑꯉꯥꯡ ꯈꯔ ꯁꯥꯟꯅꯔꯒ ꯂꯩ ꯌꯨꯝꯗ
ꯎꯝ ꯎꯝ ꯑꯁ ꯑꯉꯥꯡ ꯁꯥꯟꯅꯕꯗꯤ ꯅꯨꯡꯉꯥꯏꯕꯅꯦꯍꯦ
ꯑꯉꯥꯡ ꯑꯗꯨꯝ ꯁꯥꯟꯅꯔꯒꯅꯦ ꯑꯉꯥꯡꯗꯒꯤ ꯑꯉꯥꯡꯗꯣ ꯈꯔ ꯀꯤꯍꯟ ꯑꯩꯅ ꯑꯐꯥꯎ ꯁꯥꯖꯤꯜꯂꯒ ꯑꯉꯥꯡ ꯃꯆꯥꯗ
ꯏꯁ ꯏꯁ ꯏꯁ ꯏꯁ ꯑꯉꯥꯡꯗ ꯈꯔ ꯀꯤꯍꯟ
ꯑꯩꯅ ꯉꯝꯃꯅꯤꯅ ꯑꯗꯨꯝ ꯀꯤꯍꯟ ꯈꯣꯠꯍꯟ ꯇꯧꯔꯒ
ꯑꯦꯁ ꯅꯪꯖꯤꯗꯤ ꯑꯗꯨꯗꯤ ꯑꯉꯥꯡ ꯅꯪ ꯍꯌꯦꯡ ꯂꯤꯁꯤꯡ ꯍꯌꯦꯡ ꯄꯥꯠ ꯀꯨꯟ ꯄꯨꯔꯛꯇ꯭ꯔꯗꯤ ꯅꯪ ꯌꯥꯔꯣꯏ ꯑꯃꯨꯛ ꯎꯅꯀꯥꯟ ꯎꯔꯀꯥꯟꯗ ꯅꯩ ꯄꯨꯒꯅꯤ ꯑꯃꯨꯛ ꯍꯥꯏꯖꯤꯜꯂꯣ ꯑꯗꯨꯗꯤ ꯑꯉꯥꯡ ꯇꯔꯥꯃꯨꯛ ꯈꯣꯟꯖꯜꯂꯒ
ꯑꯗꯩ ꯂꯨꯄꯥ ꯑꯉꯥꯡ ꯑꯃꯗ ꯂꯨꯄꯥ ꯀꯨꯟ ꯀꯨꯟ ꯑꯣꯏꯔꯗꯤ ꯀꯌꯥ ꯑꯣꯏꯔꯅꯤ
ꯃꯥꯅꯦ ꯑꯗꯒꯤ ꯃꯣꯏꯅ ꯑꯆꯥꯄꯣꯠ ꯑꯆꯥꯄꯣꯠ ꯀꯥꯡ ꯄꯨꯨꯔꯛꯄꯁꯦ ꯑꯩꯅ ꯑꯩ ꯆꯥꯗ꯭ꯔꯗꯤ ꯅꯣꯏ ꯆꯥꯕ ꯌꯥꯔꯣꯏ ꯍꯥꯏꯔꯒ ꯃꯨꯜꯂ ꯆꯥꯗꯣꯏꯅꯦ
ꯃꯣꯏꯁꯨ ꯑꯗꯨꯝ ꯄꯨꯔꯛꯄꯤꯅꯦ ꯑꯩꯅ ꯐꯥꯒꯤ ꯇꯧꯔ ꯇꯧꯔꯒ ꯃꯣꯏꯗꯩ ꯑꯗꯨꯝ ꯆꯥꯊꯣꯛꯄꯤ ꯅꯨꯡꯉꯥꯏꯗ ꯌꯨꯝ ꯂꯩꯕꯅ
ꯇꯕ꯭ꯔ
ꯑꯥ ꯇꯥꯏꯌꯦ ꯇꯥꯗꯕ꯭ꯔꯣ
ꯀꯣꯏ ꯀꯣꯏꯕꯒꯨꯝꯕ ꯆꯠꯇꯕ꯭ꯔꯣ ꯄꯥꯛ
ꯍꯜꯂꯣ
ꯑꯥ ꯇꯥꯏꯌꯦ ꯇꯥꯏꯌꯦ ꯈꯤꯇꯪ ꯆꯞꯄ ꯃꯥꯜꯂꯦ ꯑꯗꯨꯒꯤꯅꯤ ꯇꯥꯕ꯭ꯔꯥ ꯑꯁ ꯀꯣꯏꯔ ꯆꯠꯂꯒ ꯑꯗꯨꯝ ꯂꯩꯅꯤꯡꯉꯦꯗ ꯍꯧꯖꯤꯛꯀꯥꯟꯁꯦ